ꯉꯇꯣ
ꯇꯔ
ꯎ ꯀ ꯈꯔ ꯐꯥꯔꯔꯕꯣ
ꯀꯥꯡꯗꯤ ꯐꯔꯦ
ꯏ ꯅ ꯑꯝꯗꯏ
ꯁꯤꯗ ꯅꯨꯡꯉꯥꯏꯖꯔꯦ
ꯍꯣꯏ ꯏꯪꯕꯁꯨ ꯈꯔ ꯑꯃ ꯈꯕ ꯉꯝꯗꯦꯅꯦ ꯗꯥ ꯌꯥ ꯀꯅꯤ ꯊꯃꯤ ꯃ ꯊꯥꯖꯔ
ꯁꯥꯕꯗꯤꯅꯦ ꯋꯥꯗꯤ
ꯒꯜꯂꯦꯕ ꯑꯩꯈꯣꯏꯅ ꯅꯤꯡꯊꯗꯥꯅꯦ ꯌꯥꯝ ꯇꯟꯗꯣꯏꯏ
ꯑ ꯀ ꯀ ꯑꯣꯏ ꯌꯥ ꯀꯣ ꯀ ꯑꯗꯨꯅ ꯀꯥꯂꯦꯟ ꯆꯅ ꯀꯗꯣꯝꯗ ꯍꯛꯆꯥꯡ ꯆꯥꯎꯕꯈ ꯋꯥꯏꯦꯕ
ꯍ ꯈꯔ ꯐꯖꯤꯗꯤ ꯈꯂ ꯌꯦꯟꯗ ꯍꯇ ꯐꯩ ꯁꯄꯤꯗꯩꯗꯤ
ꯃꯤ ꯍꯅꯕ ꯂꯩꯌꯦ ꯍꯥꯏꯗꯤꯗꯨ ꯁꯨꯞꯇ꯭ꯔꯗꯤ ꯇꯨꯝꯃꯁꯦ ꯀꯔꯤ ꯍꯥꯏꯇꯥꯔꯦ ꯅꯈꯣꯏꯒꯤ ꯀꯔꯤ ꯍꯥꯏꯇꯥꯔꯦ ꯎꯝ ꯑ ꯋꯥꯈꯟꯁꯦ ꯄꯦꯟꯗꯕ ꯇꯨꯝꯕꯁꯤꯦ ꯄꯦꯟꯗꯕ ꯈꯟ ꯈꯟꯕ ꯂꯩꯌꯦꯕ
ꯎꯝ ꯍꯥꯏꯗꯤ ꯑꯇꯩ ꯁꯇꯧꯁꯨꯅꯦ ꯈꯣꯡꯗꯤ ꯃꯄꯥꯟ ꯊꯝꯃꯦꯗꯅ ꯑꯗꯨ ꯈꯣꯡꯒꯤ ꯃꯊꯛꯇ ꯈꯨꯃꯤꯠ ꯑꯗꯨꯋꯥꯏꯗꯩ ꯀꯩꯅꯣ ꯁꯨꯞꯄꯛꯄꯗꯨꯅ ꯅꯠꯇ꯭ꯔꯒ ꯈꯨ ꯑꯗꯨꯋꯥꯏꯗꯩ ꯁꯨꯞꯄꯗꯨꯅꯍ ꯂꯛ ꯌꯧꯝꯗꯥꯏꯗ ꯊꯕꯛ ꯑꯗꯨꯗꯥꯋꯥꯏ ꯑꯃꯨꯛ ꯁꯨꯞꯄꯣꯠꯇꯨꯝꯅꯦꯕꯅ
ꯑꯗꯨ ꯑꯩꯈꯣꯏꯁꯨꯦ ꯍꯥꯟꯅ ꯇꯨꯝ ꯏꯁ ꯀꯥꯏ ꯍ ꯆꯥꯎꯈꯠꯂꯛꯄꯣꯏ ꯉꯝꯗ꯭ꯔꯦ ꯀꯗꯥ ꯁꯥ
ꯑꯗꯨꯝ ꯐꯒꯂꯥ ꯈꯣ ꯏ ꯂꯤ ꯊꯣꯛꯄꯒꯨꯝꯕ ꯏꯪꯉꯔꯒ ꯈꯣꯡꯉꯦ ꯈꯣꯟꯁꯤꯟꯕ ꯑꯗꯨꯅꯦ ꯑꯩꯅ ꯇꯧꯔꯤꯁꯦ ꯍꯖꯤꯛ
ꯌꯨꯝꯗꯒꯗꯤ ꯐꯦꯟ ꯌꯧꯍꯨꯝ ꯄꯣꯠꯇꯦꯗ ꯍꯥꯏꯗꯤ ꯈꯣꯡꯒꯥꯎꯗꯣ ꯍꯥꯡꯗꯣꯛꯑ ꯊꯝꯃꯒ ꯆ ꯆꯠꯂꯒ ꯗꯨ ꯉꯥꯏ
ꯑꯁꯣꯏ ꯌꯨꯨꯝ ꯃꯅꯨꯡ ꯗꯨꯒꯤ ꯄꯨꯔꯥ ꯃꯄꯥꯟꯗꯅ ꯐꯅ ꯃꯄꯥꯟꯗ ꯏꯪ ꯂꯥꯎꯑꯁꯨ ꯑꯩꯈꯣꯏ ꯌꯨꯝꯗ ꯍ ꯆꯪꯉ ꯃꯪ ꯃꯪ ꯃꯪ ꯃꯪ ꯍꯥꯏꯗꯤ ꯑꯈꯣꯏ ꯀꯥꯗꯩ ꯆꯪꯉꯕ ꯊꯣꯡꯅꯥꯎꯗꯣ ꯂꯩꯇ꯭ꯔꯕꯅꯤꯅ ꯊꯣꯡꯅꯥꯎ ꯑꯃꯨꯛꯀ ꯍꯥꯡꯉꯦ ꯑꯗꯨꯁꯨ ꯌꯥꯝ ꯀꯟꯅ ꯀꯩꯅꯣ ꯇꯧꯗ꯭ꯔꯕꯅꯤꯅ ꯆꯍꯤ ꯑꯃꯒꯤꯃꯨꯛꯀꯤ ꯊꯣꯡꯅꯥꯎꯗꯣ ꯍꯥꯡꯉꯝꯗꯣꯏꯅꯤ ꯍꯥꯟꯅ ꯍꯥꯡꯇꯣꯛꯐꯝꯗꯨꯗ ꯐꯃꯨꯡ ꯇꯁꯤꯜꯂꯦꯕ ꯐꯃꯨꯡ ꯃꯆꯩꯗꯨꯅ ꯂꯩ ꯀꯔꯤ ꯀꯩꯅꯣꯒꯤ ꯀꯥꯡꯊꯣ ꯀꯩꯅꯣꯒꯤ ꯆꯩꯈꯣꯛ ꯀꯥꯡꯈꯟ ꯆꯩꯈꯣꯛ ꯇꯣ ꯑꯗꯨꯅ ꯍꯥꯡꯐꯝꯗꯨꯗ ꯈꯤꯇꯪ ꯍꯥꯏꯗꯤ ꯐꯨꯠꯈꯥ ꯌꯥꯝ ꯐꯥꯗꯕꯤꯗꯪ ꯐꯪꯕ ꯍꯥꯡꯕ ꯌꯥꯕꯗꯣ ꯑꯗꯨꯗꯦꯛ ꯐꯪ ꯂꯩꯕꯅꯤꯅ ꯑꯃꯨꯛ ꯅꯨꯡꯉꯥꯏꯇꯦꯅ ꯑꯩꯈꯣꯏ ꯑꯁꯣꯝ ꯅꯥꯀꯟꯒꯤꯗꯨꯗꯤ ꯑꯃꯨꯛ ꯂꯝꯕꯦꯟꯁꯨ ꯑꯣꯏꯗꯅ
ꯎꯝ
ꯇꯨ ꯑꯣꯏꯑꯕ ꯑꯗꯨꯒꯤꯗ ꯍꯥꯡꯇꯣꯛꯑꯒ ꯊꯝꯕ ꯅꯨꯡꯉꯥꯏꯇꯕ ꯑꯗꯨꯝ ꯆꯍꯤ ꯍꯧꯖꯤꯛꯄꯨꯗꯤ ꯎꯝ ꯀꯩꯅꯣꯒꯤ ꯒꯣꯔꯗꯦꯖ ꯀꯩꯅꯣꯒꯤ ꯀꯦꯅꯕ ꯊꯝꯃ ꯀꯦꯅꯕ ꯊꯝꯐꯝ ꯇꯦꯕꯜꯗꯨꯅꯕꯨꯗꯤ ꯃꯤꯡꯖꯦꯟꯗꯨꯅꯕꯨꯗꯤ ꯄꯨꯔꯥ ꯉꯥꯛꯊꯣꯛꯑꯦꯕ
ꯀꯥꯡꯒꯟ ꯇꯦꯛꯊꯣꯛꯇꯨꯅ ꯅꯨꯡꯉꯥꯏꯖꯦ ꯐꯃꯨꯡ ꯃꯌꯥꯏ ꯇꯥꯕ ꯕꯔ꯭ ꯍꯣꯔꯦꯟ ꯅꯨꯡꯉꯥꯏꯇ꯭ꯔꯣ ꯊꯨꯡꯅꯥꯎ ꯍꯥꯡꯕꯕꯨ
ꯃꯌꯥꯏ ꯅꯠꯇꯦ ꯈꯣꯡ ꯊꯐꯝꯁꯨ ꯇꯥꯏ ꯑꯗꯨꯗ ꯊꯣꯡ ꯍꯥꯊꯣꯛꯄ ꯍꯥꯏꯗ ꯗꯥꯏꯔꯦꯛ ꯀꯩꯅꯣ ꯊꯣꯡ ꯍꯥꯡꯇꯣꯛꯄꯁꯨ ꯌꯥꯗꯕ ꯍꯧꯖꯤꯛ ꯀꯥꯡꯈꯟ ꯆꯀꯣꯛꯈꯅ ꯄꯟꯕ ꯑꯩꯈꯣꯏꯅꯅꯥꯟꯗ ꯆꯪꯁꯤꯜꯂꯁꯨ ꯌꯥꯗꯕ ꯀꯥꯗ ꯆꯞ ꯆꯥꯅ ꯂꯩꯕ ꯍꯥꯏꯇꯥꯔꯦꯅꯦ ꯐꯃꯨꯡ ꯑꯅꯤ ꯑꯗꯨꯝ ꯊꯥꯔꯦ ꯑꯗꯒꯤ ꯌꯦꯅꯣ ꯑꯋꯥꯔ ꯏꯗꯨ ꯀꯩꯅꯗꯨꯕꯨ ꯊꯥꯔꯦ ꯑꯗꯨꯕꯨ ꯆꯞ ꯆꯥꯃꯤ ꯀꯅꯥꯎ ꯑꯅꯤ ꯄꯥꯜꯂꯦ
ꯑꯩꯗꯤ ꯀꯥꯗꯨ ꯊꯣꯡꯅꯥꯎ ꯑꯃ ꯑꯅꯤ ꯑꯍꯨꯝ ꯃꯔꯤ ꯄꯥꯟ ꯃꯥꯟ
ꯑꯣ ꯊꯣꯅꯥꯎ ꯁꯨ ꯑꯝꯇ ꯍꯥꯡꯇꯣꯛ ꯇꯔꯦꯕ ꯑꯒꯣꯏꯒꯤꯗꯤ ꯅꯨꯡꯗꯤꯟꯗ ꯍꯥꯡꯇꯣꯛꯄꯗꯨꯁꯨ ꯑꯃꯨꯛ ꯀꯩꯅꯣ ꯀꯥꯏ ꯍꯦꯅ ꯌꯧ ꯁꯦ ꯑꯁ ꯆꯍꯤ ꯑꯃꯗ ꯈꯣꯡꯉꯥꯎ ꯁꯨꯡꯍꯥꯡ ꯍꯥꯡꯗꯣꯛꯇꯕꯤꯗ ꯁꯣꯝ ꯅꯥꯀꯟꯅ ꯍꯥꯡꯇꯣꯛꯀꯗꯧꯗꯨꯅ ꯑꯃꯨꯛ ꯃꯤꯖꯦꯜ ꯌꯦꯡꯉꯝꯕꯅ ꯄꯨꯔꯥ ꯃꯤ ꯅꯤꯡꯖꯦꯜ ꯌꯦꯡꯉꯣꯝ ꯑꯅꯤꯨ ꯇꯥꯍꯜꯂꯦ ꯍꯟꯗꯣꯛꯄ ꯌꯥꯗ꯭ꯔꯦ ꯅ ꯀꯥꯏ ꯇ ꯀꯗꯕꯨ ꯃꯨꯛ ꯀꯥꯡ ꯗꯣꯟ ꯗꯨꯅ ꯄꯜꯂꯩ ꯁꯨꯍꯥꯡ ꯍꯥꯡꯗꯣꯛꯇ꯭ꯔꯦꯅꯦ ꯍꯦꯇ ꯏꯁ ꯏꯃꯥꯏꯄꯦꯝ ꯐꯦꯟ ꯊꯥꯔꯦ ꯌꯥꯗꯕ ꯍꯨꯏ ꯁꯨ ꯨꯗꯨꯝ ꯇꯧꯋꯦ ꯍꯦꯛ ꯆꯪꯉꯤꯕ ꯅꯨꯡꯁꯤꯠ ꯆꯪꯕꯝꯗꯨ ꯂꯩꯇꯕꯅꯤꯅꯕ
ꯖꯤꯒꯅꯒ ꯅꯦꯝꯃꯒ ꯖꯤꯒꯅꯒ ꯅꯦꯝꯃꯒ ꯊꯣꯅꯥꯎ ꯑꯩ ꯍꯥꯟꯅ ꯄꯥꯜꯂꯝꯗꯕꯅꯦ ꯑꯩ ꯁꯤꯗꯤ ꯌꯥꯔꯔꯣꯏꯅ ꯐꯃꯨꯡ ꯃꯌꯥꯏꯗꯨꯒ ꯑꯃ ꯑꯃꯃꯨꯛ ꯄꯥꯟꯁꯤꯜꯂꯦ ꯀꯥꯏ ꯃꯊꯡ ꯃꯊ ꯄꯂꯛ ꯞꯅꯦ ꯍꯥꯏꯒꯤ ꯁꯥꯔꯛꯄꯗꯣ ꯑꯗꯒꯤ ꯃꯔꯨꯝ ꯀꯣꯏꯕꯗꯨꯁꯨ ꯀꯥꯆꯤꯟ ꯀꯥꯆꯤꯟꯗ ꯀꯥꯡ ꯌꯥꯝ ꯂꯩꯌꯦꯕ ꯍꯦꯛꯇ
ꯎ ꯂꯩꯌꯦ
ꯑ ꯑꯗꯨ ꯑꯗꯨꯅ ꯊꯣꯡ ꯉꯥꯎ ꯄꯥꯟꯁꯤꯟꯗ ꯌꯥꯔꯣꯏꯅ ꯀꯥꯡ ꯅꯨꯡ ꯇꯧꯁꯜꯂꯦ ꯇꯥꯡ ꯃꯥꯏ ꯄꯥꯔꯦ ꯊꯣꯡꯅꯥꯎꯗꯤ ꯌꯥꯝꯃ ꯍꯥꯞꯄꯤꯉꯩ ꯐꯩ ꯀꯩꯁꯨ ꯀꯥꯏꯗꯦ
ꯁꯨꯝ ꯊꯤꯟꯖꯤꯜꯂꯒꯏꯗꯤ ꯍꯥꯡꯅꯤꯡꯕ ꯃꯇꯝ ꯍꯥꯡꯕ ꯌꯥꯏꯗꯅ
ꯎꯝ ꯊꯣꯡꯅꯥꯎ ꯖꯤꯗꯤ ꯇꯁꯦꯡꯅ ꯍꯥꯏꯗꯤ ꯑꯩꯈꯣꯏꯒꯤ ꯃꯉꯥꯟꯁꯦ ꯆꯪꯉꯤꯉꯗ ꯍꯛꯆꯥꯡꯒꯤ ꯃꯅꯨꯡꯒꯤ ꯂꯥꯏꯅꯤꯡ ꯂꯩꯕꯁꯨ ꯂꯣꯏ ꯐꯔꯦ ꯋꯥꯔꯤ ꯃꯥ ꯅꯨꯃꯤꯠ ꯀꯥꯡ ꯂꯩꯕꯁꯨ ꯐꯔꯦ ꯃꯉꯥꯟ ꯐꯪꯕꯅꯤꯅꯀꯣ
ꯋꯥ ꯃ ꯇꯏ ꯐꯔꯦ
ꯎ
ꯂꯥꯎꯁꯨ ꯐꯔꯦ ꯑꯗꯨ ꯅꯨꯃꯤꯠ ꯃꯉꯥꯅꯤ ꯆ ꯅꯨꯡꯁꯤ ꯅꯨꯡꯁꯥꯁꯨ ꯑꯗꯨꯝ ꯁꯤꯟꯇꯣꯛꯑꯒꯗꯤ ꯐꯩꯗꯅ ꯑꯁ ꯏꯗꯤ ꯇꯨꯝꯃꯤ ꯂꯗꯂ ꯄꯨꯟꯃꯤꯉꯥꯏꯔ ꯃꯁꯤ ꯁꯣꯔ ꯍꯨꯝ ꯋꯥꯈꯠꯂ ꯑꯣꯛꯁꯤꯖꯦꯟ ꯋꯥꯠꯂꯦ
ꯐꯥꯃꯨꯡꯒ ꯂꯩ ꯂꯩꯔ ꯀꯩ ꯍꯥꯏꯅꯤ ꯁꯣꯔ ꯍꯣꯟꯕꯗꯒ ꯆꯃꯤꯡ ꯆꯃꯥꯡ ꯇꯥ ꯍꯞꯇꯕꯨ ꯂꯩꯗꯥꯏꯅꯦ
ꯎꯝ
ꯁꯨꯍꯣꯡꯕꯗ ꯀꯩ ꯍꯥꯏꯅꯤ ꯏꯁꯥꯥꯁꯦ ꯄꯥꯈꯠꯂꯒ ꯀꯣꯟꯊꯣꯡ ꯈꯪꯗꯕꯤ ꯃꯕꯗꯣ
ꯎꯝ
ꯐꯤꯖꯦꯟ ꯌꯥꯎꯗ꯭ꯔꯖꯥꯔꯛ ꯑꯩ ꯀꯥꯦ
ꯑ
ꯊꯣꯡꯗꯨꯣ ꯄꯥꯎ ꯆꯦꯕ ꯊꯣꯡꯗꯣ ꯃꯤ ꯑꯃꯅꯤ ꯑꯃꯨꯛ ꯍꯥꯡꯇꯣꯛꯎ ꯉ ꯑꯃꯛ
ꯑ ꯉꯁꯤ ꯌꯥꯝ ꯅꯣꯛꯅꯤꯡꯕ ꯊꯕꯛ ꯑꯃ ꯇꯧꯋꯌꯦ
ꯑꯦꯗꯝꯃ
ꯑꯁ ꯀꯔꯤ ꯑꯩ ꯇꯨꯝꯃꯤꯗꯅ ꯄꯨꯡ ꯇꯔꯥꯒ ꯃꯤ ꯀꯨꯟ ꯀꯨꯟ ꯊ꯭ꯔꯥꯒ ꯃꯥꯄꯟ ꯆꯠꯂꯦ ꯃꯤꯠ ꯅꯤꯐꯨꯃꯨꯛ ꯃꯤ ꯃꯤꯈꯃꯨꯛ ꯊꯣꯛꯂꯛꯄ ꯍꯥꯏꯇꯥꯔꯦ ꯋꯥꯔꯤ ꯐꯨꯛ ꯀꯧꯒꯂ ꯄꯨꯡ ꯇꯔꯥ ꯌꯦꯡꯉꯅꯦ ꯑꯦꯂꯥ ꯄꯨꯡ ꯇ ꯑꯌꯨꯛꯀꯤ ꯄꯨꯡ ꯇꯔꯥꯒꯤ ꯋꯥꯈꯜ ꯈꯜꯂ ꯂꯩꯔꯦꯕ ꯑꯩ ꯆꯠꯇ꯭ꯔꯥ ꯌꯥꯜꯂꯦ ꯍꯥꯏꯅ
ꯇꯨꯝꯃꯛꯄꯗꯤ ꯑꯃꯨꯛ ꯉꯥꯎꯋꯦ ꯑꯗꯨꯃꯥꯏꯅ ꯇꯧꯔꯒ
ꯑꯗꯨꯅꯦ ꯑꯩ ꯁꯤ ꯊꯕꯛꯀꯤ ꯇꯨꯝ ꯁꯟ ꯌꯥꯝ ꯋꯥꯡꯉꯦꯗ ꯋꯥꯈꯟꯁꯦ ꯑꯔꯤ ꯁꯤ ꯂꯩꯇ ꯉꯍꯒ ꯇꯨꯁ
ꯗ꯭ꯌꯨꯇꯤꯒꯤ ꯃꯪꯗꯤꯗꯅ ꯃꯪ ꯂꯩꯔꯦꯕꯗꯤ ꯅꯪꯉꯒ ꯅꯪꯗꯦꯒ ꯆꯠꯂꯤꯒ ꯆꯠꯇꯦꯒ ꯂꯣꯏ ꯇꯧꯕꯗꯣ
ꯎꯝ ꯑꯗꯤ ꯉꯜꯂꯤꯗ ꯑꯗꯨ ꯇꯗ
ꯇꯧꯔꯤꯅꯤ ꯀꯩꯣ ꯋꯥꯔꯤꯦ ꯍꯣ ꯁ ꯇꯥꯏ ꯇꯃꯦ ꯍ ꯐꯦ ꯇꯥꯗ ꯑꯩꯁꯦ ꯀꯩꯅꯣ ꯁꯦꯀꯦꯟ ꯗ꯭ꯌꯨꯇꯤ ꯂꯥꯁ ꯗ꯭ꯌꯨꯇꯤꯗ ꯀꯩꯅꯣ ꯀꯧꯉꯦ ꯑꯗꯣ ꯈꯔ ꯉꯟꯅ ꯆꯠꯁꯤꯟꯕꯩꯩꯅ ꯑꯗ ꯃꯥ ꯀꯔꯦ ꯑ ꯁꯣꯂꯛꯀꯥꯟꯗ ꯍꯧꯖꯤꯛ ꯑꯗꯨꯝ ꯏꯁꯇ꯭ꯔꯦꯠ ꯇꯧꯊꯣꯛꯑꯒꯦꯔ ꯑꯦꯁ ꯑꯩꯗꯤ ꯆꯠꯅꯤꯡꯕꯅꯤꯅ ꯇꯧꯊꯣꯛꯑꯒꯦ ꯍꯥꯏꯌꯦꯕ ꯑꯦꯅ ꯑꯗꯨ ꯅꯪ ꯃꯃꯥꯡꯗꯁꯨ ꯇꯥꯕ ꯌꯥꯎꯕꯅꯤ ꯀꯔꯤꯅꯣꯃ ꯍꯥꯏ ꯁꯤ ꯚꯥꯏꯒꯤ ꯄꯣꯠ ꯆꯩꯩ ꯀꯩꯅꯣ ꯇꯧꯔꯒ ꯔꯤꯁꯤꯞ ꯇꯧꯔꯒ ꯅꯪꯅ ꯑꯗꯨ ꯁꯪꯕ ꯈꯛꯇꯅꯤ ꯍꯥꯏꯕ ꯑꯁ ꯀꯗꯥꯥꯏꯗꯅꯣ ꯍꯪꯉꯀꯥꯟꯗ ꯀꯩꯅꯣ ꯆꯠꯀꯗꯕꯅꯤ ꯈꯣꯟ ꯀꯅ ꯇꯧꯔꯤ ꯐꯔ ꯐ ꯑꯦ ꯇ ꯍꯦ ꯀꯦꯡꯁꯤ ꯊꯣꯛꯂꯛꯑꯒ ꯑꯁ ꯈꯣꯡꯒ꯭ꯔꯥꯎꯁꯦ ꯑꯣꯟꯅꯅꯕ ꯑꯃꯨꯛ ꯁꯦꯠꯂꯤꯗꯣ ꯑꯁ ꯑꯗꯨꯝ ꯑꯣꯟꯊꯣꯛꯅꯅꯤ ꯇꯧꯕꯗꯣ ꯀꯅꯥꯗ ꯊꯣꯛꯂꯛꯄꯗꯨꯗ ꯑꯃꯨꯛ ꯃꯤꯗꯨꯗ ꯍꯪꯉꯦ ꯁꯨꯃꯥꯏꯅ ꯖꯒꯥꯗꯨꯕꯨꯗꯤ ꯃꯃꯤꯡꯗꯣ ꯐꯖꯅ ꯄꯜꯂ ꯍꯥꯏꯔꯛꯄꯅꯦ ꯁꯤ ꯁꯤ ꯀꯧꯕꯅꯤ ꯅꯥꯎꯔꯦꯝꯊꯣꯡ ꯑꯗꯨ ꯊꯣꯡꯗꯨ ꯌꯧꯔꯒ ꯄꯥꯎ ꯐꯥꯎꯅꯔꯣ ꯀꯅꯥꯅꯣꯝꯗ ꯁꯤꯟꯗꯣꯏꯁꯤꯅ ꯀꯅꯥꯅꯣꯝ ꯑꯣꯏ ꯐꯔꯦ ꯐꯔꯦ ꯑꯗꯨꯗꯤ ꯄꯥꯎ ꯐꯥꯎꯅꯔꯒꯦꯅ ꯇꯧꯔꯒ ꯆꯠꯂꯒ ꯑꯁ ꯆꯠꯇꯤ ꯆꯠꯈꯤꯗꯦꯕ ꯑꯗꯨꯒꯤꯗꯣ ꯌꯦꯄ ꯊꯣꯛꯑꯒ ꯀꯈꯨꯏꯅ ꯃꯇꯝꯗ ꯋꯥꯕꯗꯣ ꯍꯛꯆꯥꯡꯗꯣ ꯍꯥꯏꯗꯤ ꯄꯥꯈꯠꯄꯗꯣ ꯑꯦ ꯅꯪ ꯅꯪꯉꯣꯟꯗꯤꯇꯤ ꯃꯇꯝꯗ ꯍꯦꯟꯇꯣꯛꯑꯕꯅꯦꯕ
ꯎꯝ
ꯍꯛꯆꯥꯡꯁꯦ ꯌꯥꯝ ꯋꯥ ꯄꯥꯈꯠꯄ ꯍꯥꯢ ꯇꯥꯔꯦ
ꯑꯗꯨꯅꯦ ꯍꯥꯢꯗꯣ ꯇꯦꯟꯁꯟ ꯌꯥꯝ ꯂꯩꯒꯟꯕ ꯄꯣꯠꯅꯤ ꯁꯤ ꯄꯨꯝꯅꯃꯛ ꯃꯣꯏꯅ ꯂꯩꯍꯜꯂꯤꯅꯦꯃꯤ ꯐ꯭ꯔꯤꯗ ꯅꯨꯡꯉꯥꯏꯅ ꯇꯧ ꯌꯥꯕꯗ
ꯅꯪꯗꯦ ꯇꯧꯅꯔꯛꯄꯩ ꯇꯥꯢꯃꯤꯡꯅꯤꯅꯦ ꯑꯗꯨꯅ
ꯎꯝ
ꯕꯦꯔꯥ ꯌꯥꯝ ꯀꯥꯢꯌꯦꯕ
ꯃꯣꯏꯁꯤꯗꯤ ꯕꯦꯔꯥ ꯀꯥꯕ ꯊꯕꯛꯅꯤꯕꯣ ꯑꯩꯅ ꯑꯩꯁꯦ ꯇꯨꯝꯕꯒꯥꯁꯦ ꯕꯥꯞ ꯃꯦꯟ ꯇꯥꯕ ꯖꯥꯠ ꯅꯠꯇ꯭ꯔꯦ ꯇꯧꯔꯤꯁꯦꯅ ꯍꯥꯏꯔꯒ ꯑꯩ ꯅꯨꯄꯤꯅ ꯀꯩꯗꯧꯔꯒꯦ ꯐꯨꯛ ꯍꯧꯒꯠꯂꯤꯗꯨꯕꯣꯅ ꯍꯥꯏꯔꯦꯕ
ꯃꯤꯀꯞꯄꯨꯗꯤ ꯌꯥꯝ ꯊꯣꯛꯢꯗ ꯑꯗꯩ ꯅꯨꯄꯤꯅ ꯑꯃꯣꯛ ꯀꯥꯗꯨꯅ ꯃꯩ ꯊꯥꯟꯗꯕꯤ ꯇꯨꯝꯕꯗꯣ ꯑꯃꯨꯛ ꯌꯥꯗ꯭ꯔꯦ ꯑꯩꯅ ꯑꯃꯨꯛ ꯃꯩ ꯊꯥꯟꯕꯗꯨ ꯃꯤꯠꯇꯨ ꯃꯉꯥꯜꯅ ꯐꯨꯖꯤꯟꯕꯅꯤꯅ
ꯑꯩꯗꯤ ꯃꯩ ꯁꯨꯝ ꯊꯥꯜꯂꯦ ꯌꯥꯗ꯭ꯔꯦ ꯍꯥꯏꯗꯤ ꯑꯉꯥꯡ ꯂꯩꯕꯅꯤꯅ ꯍꯥꯏꯗꯤ ꯃꯩꯒꯤ ꯃꯤꯠꯇ ꯐꯨꯕꯒꯤ ꯁꯔꯨꯛꯇꯣ
ꯑꯣ
ꯑꯗꯣ ꯐꯤ ꯌꯥꯜꯂꯦ ꯀꯥꯡꯒꯟ
ꯗꯥꯢꯔꯦꯛ ꯃꯤꯠ ꯇꯨꯝꯕꯩ ꯃꯤꯠ ꯃꯄꯥꯜꯗꯨ ꯑꯗꯨꯝ ꯕ꯭ꯂꯥꯞꯇꯨꯅ ꯉꯥꯟꯁꯤꯜꯂꯛꯑꯅꯤꯅ ꯃꯣꯢꯕꯨꯗꯤ ꯃꯩ ꯉꯥꯜꯂꯒ ꯇꯨꯝꯕ ꯍꯩꯅꯕ ꯑꯩꯅ ꯃꯤꯠꯇꯨ ꯗꯥꯢꯔꯦꯛ ꯊꯥꯜꯂ ꯇꯨꯝꯕꯗꯨ ꯅꯨꯡꯉꯥꯏꯇꯦꯗꯅ ꯍꯧꯖꯤꯛꯄꯨꯗꯤ ꯁꯨꯝ ꯁꯨꯝꯊꯥꯜꯂ ꯊꯥꯜꯂ ꯇꯨꯝꯃꯝꯅꯤꯅ ꯍꯩꯕꯨꯗꯤ ꯍꯩꯅꯔꯦ ꯑꯗꯩ ꯑꯃꯨꯛ
ꯃꯩ ꯃꯩ ꯃꯉꯥꯜ ꯇꯧꯕꯗꯁꯦ ꯁꯥꯕꯁꯨ ꯍꯦꯟꯒꯠꯄꯅꯦ
ꯁꯥꯕꯁꯨ ꯍꯦꯜꯂꯦ ꯑꯗꯩ ꯃꯤꯠꯇꯨꯗ ꯗꯥꯢꯔꯦꯛ ꯐꯨꯔꯝꯅꯤꯅ ꯑꯃꯣꯛ ꯀꯩꯅꯣ ꯇꯧꯋꯦ ꯇꯨꯝꯕꯗꯨꯁꯨ ꯃꯤꯠꯀꯞꯇꯨꯁꯨ ꯄꯨꯡꯊꯣꯛ ꯊꯣꯛꯄꯤꯅꯦꯕ
ꯑꯗꯨ ꯇꯧꯕꯅꯦ ꯑꯗꯨꯅ ꯑꯁ ꯑꯗꯨꯅ ꯄꯣꯠꯇꯣ ꯑꯩꯗꯤ ꯑꯩꯗꯤ ꯃꯩ ꯐꯤ ꯈꯜꯂ ꯈꯜꯂ ꯇꯨꯝꯃꯤ
ꯑꯁ ꯐꯤꯒꯥꯡ ꯈꯟꯗ꯭ꯔꯦꯗ ꯎꯆꯦꯛꯁꯤꯗꯤ ꯃꯊꯟꯇ ꯅꯣꯡ ꯇꯥꯔꯀꯥꯟꯗ ꯏꯁꯤꯡ ꯆꯥꯏꯖꯒꯗꯕ ꯇꯥꯔꯦꯟ ꯁꯤꯗꯤ
ꯃꯥꯅꯦ ꯀꯥꯅ ꯂꯥꯛꯑ ꯆꯥꯢꯗꯣꯢꯅꯣ
ꯄ꯭ꯔꯄꯣꯔꯁꯟ ꯌꯥꯎꯗꯦꯕ ꯕꯛ ꯕꯛ ꯀꯦꯜꯂꯦꯕ
ꯑꯗꯨꯕꯨꯗꯤ ꯀꯩꯝ ꯈꯟꯅꯨ ꯂꯩꯕꯥꯛ ꯍꯥꯞ ꯍꯥꯞ ꯍꯥꯞꯈꯔꯗꯣꯅꯤꯅ
ꯑ ꯂꯩꯕꯥꯛꯅ ꯐꯥꯅꯦꯕ
ꯎꯝ
ꯗꯁꯅꯤꯒꯥꯏꯅ ꯁꯤꯕꯨ ꯅꯦꯠꯄꯗ ꯃꯥꯏ ꯍꯤꯗꯥꯛ ꯖ꯭ꯋꯥꯢ ꯖ꯭ꯋꯥꯢ ꯇꯨꯝꯃꯤꯕ
ꯀꯥꯏꯁꯤꯅꯦ ꯁꯤ ꯊꯥꯔꯤꯕ ꯀꯣꯏꯂꯥꯁ ꯀꯥꯡꯁꯤ ꯌꯦꯡꯉꯨꯗꯅ ꯎꯝ
ꯋꯥꯟ ꯋꯥꯟ ꯊ꯭ꯔꯤ ꯌꯧꯔꯝꯃꯅꯤ ꯃꯥꯏꯁꯦ
ꯌꯧꯔꯝꯃꯣꯢꯗ ꯁꯤꯗ ꯇꯣꯛ ꯀꯗꯥꯢ ꯌꯧꯗꯣꯢꯅꯣ
ꯋꯥꯟ ꯕꯦꯛ ꯋꯥꯟ ꯇꯥꯇꯗꯨ ꯇꯥꯔꯝꯃꯅꯦꯕ
ꯎꯝ ꯑꯗꯨ ꯑꯗꯨ ꯑꯃꯨꯛ ꯁꯥꯔ ꯀꯟꯒ꯭ꯔꯗꯤ ꯑꯃꯨꯛ ꯃꯊꯪ ꯀꯥꯏꯗꯒꯤ ꯂꯥꯛꯀꯅꯤ
ꯀꯔꯤ ꯆꯥꯅꯤ ꯊꯤꯀ ꯀꯥꯡꯕꯨ ꯃꯣꯢ ꯀꯩꯅꯣꯁꯤꯕꯨ ꯃꯣꯏ ꯀꯩꯔꯥꯎ ꯀꯥꯡꯕꯨꯁꯤꯕꯨ ꯀꯩꯅꯣ ꯃꯣꯢ ꯀꯩꯅꯣꯗꯨ ꯅꯠꯇ꯭ꯔꯣ ꯑꯩꯈꯣꯏ ꯈꯔꯥꯎꯗꯣ ꯅꯠꯇ꯭ꯔꯣ ꯁꯤꯕꯨ ꯀꯥꯡꯕꯨ ꯁꯤꯕꯣ
ꯀꯥꯏꯗꯅꯣ
ꯁꯤ ꯁꯤꯗ ꯂꯩꯁꯤꯕꯣ
ꯈꯥꯔꯧ ꯀꯪꯕꯨ ꯂꯥꯛꯄꯔꯣ
ꯈꯥꯔꯧ ꯀꯥꯡꯕꯨꯗꯨ ꯅꯠꯇꯔꯣ ꯑꯂꯤ ꯈꯥꯟꯁꯤꯀꯣ
ꯀꯣꯟꯁꯦ
ꯍꯥ
ꯈꯥꯔꯧ ꯀꯥꯏ ꯂꯩꯒꯦ
ꯑꯁ ꯍꯟꯗꯛ ꯑꯁꯣꯝꯗꯒꯤ ꯊꯥꯖꯤꯜꯂꯛꯄ ꯈꯥ ꯇꯧ ꯀꯥꯡꯕꯨꯁꯤꯡꯗꯣ ꯑꯗꯨ ꯑꯣꯏꯔꯝꯒꯅꯤꯕ
ꯈꯉꯨ
ꯑꯁ ꯏꯔꯥꯡ ꯎꯝ
ꯑꯣ ꯀꯪ ꯀꯪꯉꯦ꯫ꯌꯥꯔꯦ
ꯎ
ꯑꯗꯨ ꯑꯗꯨꯗ ꯂꯩꯕꯥ ꯑꯗꯨꯗ ꯂꯩꯌꯣꯅꯦ ꯂꯩꯔꯤ ꯑꯣꯏꯔꯝꯅꯤ꯫
ꯎꯝ ꯄꯨꯛꯉꯜ ꯉꯜꯂꯦ ꯀꯩꯅꯣ ꯍꯧꯖꯤꯛ ꯃꯩ ꯃꯨꯠꯊꯠꯂꯥꯁꯤꯔꯥ ꯈꯪꯗꯦ
ꯉ ꯉꯥꯏꯈꯣꯗ ꯉꯜꯂꯤꯗ ꯃꯩꯗꯣ
ꯏꯨꯊꯠꯂꯒꯅꯦ ꯈꯜꯂꯤꯁꯦ
ꯃꯨꯂꯖꯨ ꯌꯥꯏ ꯃꯂꯖꯨ ꯃꯂꯖꯨ ꯌꯥꯔꯦꯗ ꯀꯩꯁꯨ
ꯄꯨꯛꯉꯜ ꯉꯜꯂꯦ ꯀꯩꯅꯣ ꯍꯧꯖꯤꯛ
ꯃꯨꯠꯂꯥꯁꯨ ꯌꯥꯔꯦ ꯃꯨꯊꯠ ꯀꯦꯁꯨ ꯃꯨꯊꯠꯂꯣ ꯑꯗꯨꯝ ꯌꯥꯔꯦ ꯑ ꯑꯗꯨꯅꯥ ꯃꯨꯠꯊꯠꯀꯦꯁꯨ ꯃꯨꯠꯊꯠꯂꯣ ꯃꯨꯠꯊꯠꯂꯣꯁꯨ ꯅꯪ ꯅꯪꯒꯤ ꯑꯄꯥꯝꯕ ꯅꯪꯒꯤ ꯈꯨꯠꯇ ꯂꯩꯕ ꯄꯣꯠꯅꯤ ꯀꯩꯅꯣ
ꯑꯩ ꯈꯨꯠꯇ ꯂꯩꯕ ꯄꯣꯠꯅꯦꯕ
ꯑꯥ ꯑꯍꯤꯡꯗ ꯃꯨꯊꯠꯀꯦ ꯑꯍꯤꯡꯗ ꯃꯨꯊꯠꯀꯦꯁꯨ ꯌꯥꯔꯦ ꯅꯪ ꯑꯃꯗ ꯇꯧꯖꯤ ꯌꯥꯔꯦ ꯆꯞ ꯃꯥꯥꯟꯅꯥꯗꯔꯣ
ꯍ ꯐꯛ ꯇꯜꯣ ꯑꯣꯏꯋ ꯈꯨꯁꯤꯒꯤꯅꯦꯕ ꯑꯩꯒꯤꯗꯤ
ꯑꯩꯒꯤ ꯃꯇꯝꯗꯣ ꯃꯨꯊꯠ ꯆꯕꯤ ꯂꯣꯏꯔꯦ꯫ ꯀꯩꯅꯣ
ꯑꯩ ꯇꯥꯔꯦ ꯑꯩ ꯀꯁꯤꯅꯦꯅ ꯇꯥꯔꯦ
ꯎꯝ
ꯆꯠꯆꯔ ꯑꯩ ꯀꯨꯁꯤꯅꯤ ꯇꯠ ꯇꯠꯇꯕꯗꯨꯗꯤ ꯈꯪꯗꯕ
ꯎꯝ ꯀꯩꯗꯧꯕ ꯀꯩꯗꯧ ꯀꯩꯗꯧꯕꯗꯠꯇꯣꯏꯅꯣ ꯃꯩꯁꯦ ꯍꯥꯏꯊꯦ ꯍꯥꯏꯔꯒ ꯑꯁ ꯃꯃꯝ ꯃꯈꯣꯟ ꯀꯥꯏ ꯃꯨꯊꯥꯠ ꯄꯅꯦ ꯍꯥꯏꯂꯣꯏꯔꯦ꯫ ꯀꯔꯤꯅꯣ
ꯑ